ꯍꯜꯂꯣ ꯑꯣ ꯕ꯭ꯔꯣ ꯅꯨꯡꯉꯥꯏꯔꯤꯕꯣ
ꯅꯨꯡꯉꯥꯏꯔꯤ ꯀꯨꯏꯔꯦꯗ ꯍꯦ ꯀꯨꯏꯔꯦ
ꯃꯤ ꯃꯁꯤꯡꯁꯤ ꯁꯨꯝ ꯌꯥꯝꯈꯠ ꯌꯥꯝꯈꯠ ꯂꯛꯄꯗꯒꯤ
ꯑꯥ ꯍꯣꯏꯅꯦ ꯊꯦꯡꯅꯕ ꯉꯝꯗ꯭ꯔꯦꯅꯦ
ꯊꯦꯡꯅꯕ ꯉꯝꯗ꯭ꯔꯦ
ꯈꯔ ꯈꯔꯕꯨꯗꯤ ꯑꯗꯨꯝ ꯑꯥ ꯀꯔꯤ ꯍꯥꯏꯁꯦꯔꯥ ꯋꯠꯆꯦꯞꯇꯕꯨꯗꯤ ꯊꯦꯡꯅꯩ ꯑꯗꯨꯕꯨ ꯃꯠ ꯃꯇꯝꯗꯣ ꯑꯁ ꯑꯗꯨꯝ ꯎꯝ ꯌꯥꯗꯕ
ꯕ꯭ꯔꯣ ꯃꯟꯅ ꯕ ꯍꯧꯔꯦ
ꯑꯃ ꯅꯪꯔꯗꯤ ꯑꯃ ꯅꯪꯗꯕ ꯑꯃ ꯅꯪꯗꯦ ꯑꯃ ꯅꯪꯉꯡ ꯅꯪꯗꯕ
ꯃꯥꯅꯦ ꯃꯥꯅꯦ ꯃꯃꯥꯡ ꯊꯥꯗ ꯊꯦꯡꯅꯈꯤꯕꯅꯤ ꯊꯥ ꯑꯃ ꯍꯧꯔꯦ ꯕ꯭ꯔꯣ ꯑꯗꯨꯅ ꯌꯥꯝ ꯀꯨꯏꯔꯦ
ꯑ ꯅꯤꯡ ꯅꯨꯡꯉꯥꯏꯔꯤꯕꯣ ꯑꯗꯨꯝ
ꯎꯝ ꯅꯨꯉꯥꯏꯔꯤ ꯕ꯭ꯔꯣ
ꯑꯥ
ꯀꯩ ꯃꯊꯦꯜ ꯇꯧꯁꯜꯂꯒꯦ ꯕ꯭ꯔꯣ ꯉꯁꯤꯗꯤ
ꯉꯁꯤ ꯉꯁꯤ ꯌꯦꯟ ꯈꯔ ꯆꯥꯏꯌꯦ ꯑꯩꯗꯤ
ꯑꯥ
ꯌꯦꯟꯁꯥ ꯈꯔ ꯆꯥꯏꯌꯦ
ꯑꯣ ꯕ꯭ꯔꯣꯗꯤ ꯀꯩꯅꯣ ꯇꯧꯔꯤꯕꯣꯗꯨꯝ ꯑꯥ ꯗꯥꯏꯇꯤꯡ ꯇꯧꯔꯤꯕꯣ ꯍꯧꯖꯤꯛꯀꯥꯟꯁꯦ
ꯑꯗꯨꯝ ꯗꯥꯏꯇꯤꯡ ꯍꯥꯏꯕꯕꯨ ꯍꯣꯏ ꯑꯗꯨꯝ ꯑꯐꯕ ꯆꯤꯟꯖꯥꯛ ꯆꯥꯒꯦꯅ ꯑꯗꯨꯝ ꯇꯧꯔꯤ ꯍꯥꯏꯕꯗꯤ ꯑꯥ ꯑꯗꯨꯝ ꯑꯥ ꯖꯪ ꯐꯨꯗ ꯒꯨꯝꯕ ꯊꯥꯎꯒꯨꯝꯕꯗꯤ ꯑꯗꯨꯝ ꯆꯥꯠ ꯆꯥꯗꯦ
ꯍꯣ ꯆꯄꯂꯥ ꯗꯣ ꯍꯣꯠꯅꯔꯦꯕꯀꯣ ꯕ꯭ꯔꯣꯒꯤ ꯑꯣꯏꯕ ꯀꯩꯅꯣꯗꯀꯣ ꯍꯦꯜꯗꯤ ꯐꯨꯗ ꯍꯥꯏꯒꯗ꯭ꯔꯥ ꯑꯗꯣ ꯑꯣꯝꯗ ꯑꯗꯨꯝ ꯂꯩꯔꯤꯕꯀꯣ
ꯎꯝ ꯀꯃꯥꯏ ꯀꯃꯥꯏ ꯇꯧꯒꯦ ꯅꯪꯗꯤ ꯍꯧꯖꯤꯛꯀꯥꯟ
ꯑꯁ ꯕ꯭ꯔꯣ ꯑꯗꯨꯝ ꯅꯨꯡꯉꯥꯏꯔꯤ ꯑꯩꯁꯨ ꯍꯥꯏꯇꯥꯔꯦ ꯑꯗꯨꯝ ꯃꯈꯟ ꯃꯈꯟ ꯑꯗꯨꯝ ꯅꯨꯡ ꯐ꯭ꯔꯦꯟꯁꯤꯡꯁꯨ ꯁꯨꯝ ꯆꯥꯎꯈꯠ ꯂꯛꯑꯕꯅꯤꯅ ꯍꯥꯏꯇꯥꯔꯦꯅꯦꯀꯣ ꯋꯥꯔꯤ ꯋꯥꯔꯤꯁꯨ ꯑꯗꯨꯝ ꯅꯨꯡꯉꯥꯏꯔꯤ
ꯍꯦ
ꯈꯪꯗꯦ ꯑꯗꯨꯝ ꯐꯖꯅ ꯃꯣꯏꯅꯁꯨ ꯑꯗꯨꯝ ꯁꯦꯝꯕꯤꯌꯦ ꯍꯥꯏꯇꯥꯔꯦ ꯑꯩꯈꯣꯏꯕꯨ
ꯁꯦꯡꯕꯅꯦ ꯌꯥꯝ ꯊꯥꯒꯠꯅꯤꯡꯉꯥꯏꯅꯦ
ꯋꯥꯔꯤ ꯅꯨꯉꯥꯏ ꯅꯨꯉꯥꯏꯕ ꯄꯨꯔꯛꯇꯅꯀꯣ
ꯑꯁꯦꯡꯕꯅꯦ ꯃꯤꯁꯨ ꯃꯈꯟ ꯃꯈꯟ ꯑꯗꯨꯝ ꯊꯦꯡꯅꯌꯦꯕ
ꯍꯥ
ꯊꯦꯡꯅꯕ ꯀꯥꯟꯗ ꯃꯥꯏ ꯃꯣꯏꯒꯤ ꯀꯔꯤ ꯍꯥꯏꯁꯦꯔꯥ ꯑꯈꯪ ꯑꯈꯪꯕ ꯑꯗꯨꯝ ꯑꯩꯈꯣꯏꯗ ꯑꯗꯨꯝ ꯂꯤꯔꯛꯏꯕ ꯋꯥꯔꯤꯗꯣ ꯑꯗꯨꯅ ꯃꯍꯩ ꯃꯁꯤꯡꯁꯨ ꯌꯥꯝ ꯀꯔꯤ ꯍꯥꯏꯁꯤꯔꯥ ꯏ ꯌꯥꯝ ꯕ
ꯎꯝ ꯎꯝ ꯃꯥꯏ ꯒꯦꯟ ꯇꯧꯈꯗꯣ ꯅꯣꯂꯦꯖ ꯌꯥꯝꯅ ꯒꯦꯟ ꯇꯧꯔꯦ ꯍꯥꯏꯕ
ꯑꯥ ꯅꯣꯂꯦꯖꯁꯨ ꯌꯥꯝ ꯐꯪꯉꯦꯕ ꯑꯍꯥ
ꯑꯁ ꯊꯥꯖꯔꯨꯗꯕ ꯃꯌꯥꯝꯒ ꯁꯥꯟꯅꯔꯦꯗ ꯕ꯭ꯔꯣ ꯑꯩꯗꯤ ꯑꯩꯈꯣꯏꯒꯤ ꯑꯗꯨꯒ ꯌꯥꯎꯂꯩꯔꯝꯃꯤ ꯈꯣꯏ ꯀ꯭ꯂꯥꯁꯀꯤ ꯑꯥ ꯑꯩꯈꯣꯏꯒꯤ ꯍꯥꯏꯇꯥꯔꯦ ꯑꯩꯈꯣꯏꯗꯒꯤ ꯖꯨꯅꯤꯌ꯭ꯔ ꯑꯣꯏꯍꯧꯕ ꯃꯤꯒꯁꯨ ꯌꯥꯝ ꯌꯥꯎꯔꯝꯕꯩ ꯋꯥꯔꯤꯒꯗꯨꯝ ꯁꯥꯟꯅꯔꯦ ꯍꯥꯏꯇꯥꯔꯦ ꯃꯣꯏꯒꯁꯨ
ꯑꯁꯦꯡꯕꯅꯦ ꯅꯣꯡꯃꯁꯨ ꯆꯥꯛ ꯆꯥꯃꯤꯟꯅꯕꯁꯨ ꯌꯥꯕꯅꯦ ꯁꯤ ꯒ꯭ꯔꯨꯞꯁꯦ ꯁꯦꯡꯕ ꯑꯗꯨꯝ ꯋꯥꯔꯤꯁꯦ ꯑꯗꯨꯝ ꯎꯝ ꯑꯗꯨꯝ ꯋꯥꯔꯤꯁꯦ ꯑꯗꯨꯝ ꯅꯨꯡꯉꯥꯏꯁꯤꯟ ꯏꯂꯥꯏꯕ
ꯑꯥ ꯑꯗꯨꯕꯨ ꯕ꯭ꯔꯣꯛ ꯃꯇꯝ ꯁꯥꯡꯅ ꯀꯨꯏꯅ ꯆꯠꯄ ꯑꯣꯏꯁꯅꯨ ꯍꯥꯏꯅ ꯑꯩꯒꯤꯗꯤ ꯋꯤꯁ ꯇꯧꯖꯒꯦ꯫
ꯍꯦ ꯑꯩꯁꯨ ꯅꯦ ꯃꯌꯥꯝꯅꯁꯨ ꯑꯣꯏꯔꯝꯒꯅꯤ ꯁꯤ ꯋꯤꯁꯁꯦ꯫
ꯑꯥ
ꯍꯥꯏꯕꯗꯤ ꯑꯗꯨꯝ ꯀꯔꯤ ꯍꯥꯏꯁꯤꯔꯥ ꯑꯗꯨꯝ ꯅꯨꯡꯉꯥꯏꯕ ꯕꯣꯔꯤꯡ ꯁꯨꯞꯆꯨ ꯆꯨꯗꯕ ꯑꯅꯧ ꯑꯅꯧꯕ ꯃꯤ ꯑꯅꯧ ꯑꯅꯧꯕ ꯑꯗꯨꯝ ꯊꯦꯡꯅꯔꯒ ꯅꯨꯡꯉꯥꯏꯕꯗꯣ
ꯋꯥꯗꯦ ꯑꯩꯈꯣꯏꯕꯨ ꯃꯇꯝ ꯁꯥꯡꯅ ꯅꯨꯡꯉꯥꯏꯍꯟꯅ ꯁꯦꯕꯥ ꯇꯧꯕ ꯐꯪꯕ ꯑꯣꯏꯁꯅꯨ
ꯎꯝ ꯑꯗꯨꯝ ꯒ꯭ꯔꯨꯞꯇꯁꯨ ꯑꯗꯨꯝ ꯃꯇꯝ ꯂꯦꯟꯕꯁꯨ ꯌꯥꯕꯅꯤ꯫ ꯁꯤ ꯅꯠꯇ꯭ꯔꯒ ꯋꯥꯆꯦꯞ ꯒ꯭ꯔꯨꯞꯇꯁꯨ ꯑꯗꯨꯝ ꯑꯩꯗꯤ ꯑꯗꯨꯝ ꯋꯥꯊꯤ ꯇꯧꯕꯅꯦ ꯋꯥꯊꯤ ꯇꯧꯕꯁꯨ ꯅꯨꯡꯉꯥꯏꯕꯅꯦ꯫
ꯑꯗꯨ ꯌꯥꯎꯏꯤ ꯍꯣꯏꯁꯨ ꯋꯥ ꯋꯥꯊꯤ ꯐꯕ ꯐꯕ ꯃꯤꯁꯨ ꯑꯗꯨꯝ ꯌꯥꯎꯏ ꯀꯣꯜ ꯈꯛꯇ ꯅꯠꯇꯕꯤꯗꯀꯣ ꯃꯣꯏꯁꯨ ꯑꯗꯨꯝ ꯋꯥꯔꯤ ꯑꯗꯨꯚꯥꯏꯚ ꯑꯗꯨꯝ ꯌꯥꯎꯏ
ꯎꯝ ꯑꯁꯦꯡꯕ ꯎꯝ ꯐꯥꯒꯤ ꯐꯥꯒꯤꯗ ꯁꯤꯗꯒꯤ ꯅꯨꯄꯤ ꯐꯪꯕ ꯅꯨꯄꯥ ꯐꯪꯕꯁꯨ ꯌꯥꯎꯔꯝꯒꯅꯤꯅ ꯐꯪꯗꯧꯁꯤꯉ ꯍꯥꯏꯕꯗꯤ ꯈꯪꯅꯕꯁꯨ ꯌꯥꯎꯔꯝꯒꯅꯦꯕ ꯑꯗꯨꯝ ꯎ
ꯍꯥꯏꯅꯩꯌꯦ ꯃꯣꯏ ꯀꯩꯅꯣꯗꯒꯤ ꯍꯦꯟꯇꯣꯛꯇꯅ ꯄꯥꯔꯁꯅꯦꯜꯗꯐꯥꯎ ꯂꯥꯛ ꯀꯣꯏ ꯌꯥꯎꯋꯏ ꯀꯥꯏ ꯍꯥꯏꯗꯕꯁꯨ ꯌꯥꯝ ꯌꯥꯎꯋꯅꯤ꯫
ꯑꯁꯦꯡꯕꯅꯦ ꯑꯩ ꯅꯍꯥꯟ ꯅꯍꯥꯟꯈꯩꯗꯤ ꯅꯨꯄꯤ ꯈꯣꯏꯗ ꯁꯨꯃꯥꯏꯅ ꯑꯩ ꯐꯣꯟ ꯇꯧꯗꯕꯅꯤ ꯅꯝꯕꯔꯁꯨ ꯑꯗꯨꯝ ꯂꯩꯇꯕꯅꯦꯕ ꯅꯨꯄꯤꯒꯤ
ꯑꯥ
ꯍꯟꯗꯛꯇꯤ ꯈꯔ ꯂꯩꯔꯦꯍꯦ ꯈꯪ ꯈꯪ ꯈꯪꯗꯦ ꯀꯗꯥꯏ ꯀꯗꯥꯏꯗꯒꯤꯒꯤꯅꯣ ꯑꯗꯨꯝ ꯀꯣꯜ ꯇꯧꯕ ꯌꯥꯒꯗ꯭ꯔꯣ ꯍꯥꯏꯕꯒꯨꯝꯕꯀꯣ ꯑꯗꯨꯗꯒꯤ
ꯁꯪꯗ ꯈꯔ ꯆꯥꯎꯊꯣꯛꯑꯏ ꯀꯥꯏꯌꯣ
ꯑꯦ ꯅꯝꯕꯔꯁꯦ ꯈꯔ ꯂꯩꯔꯦ꯫
ꯑꯩꯁꯨ ꯑꯗꯨꯝ ꯂꯩꯔꯦ ꯍꯧꯖꯤꯛꯀꯥꯟꯗꯤ ꯈꯪꯗꯦ ꯑꯃꯅꯕꯨꯨꯛ ꯑꯃꯒ ꯑꯃꯨꯛ ꯍꯥꯏ ꯑꯃꯅ ꯑꯃꯨꯛ ꯍꯥꯏꯔꯛ ꯀ ꯑꯃꯣꯏꯗ ꯑꯃꯨꯛ ꯍꯥꯏꯔꯛꯀꯅꯤ ꯑꯗꯨꯝ ꯑꯐꯪ ꯑꯐꯪꯕ ꯁꯥꯕ ꯀꯥꯟꯗ ꯀꯣ ꯕ꯭ꯔꯣꯍꯩꯒꯁꯦ ꯅꯤꯡꯁꯤꯡꯪꯕꯒꯁꯦ ꯑꯩ ꯁꯪꯗ꯭ꯔꯦ꯫
ꯑꯗꯨꯗꯤ ꯇꯧꯅꯨꯗ ꯑꯁꯤ ꯃꯅꯦ꯫ ꯑꯗꯨꯝ
ꯏꯍꯥꯟ ꯍꯥꯟꯅ ꯍꯧꯗꯣꯔꯛꯄꯤꯗꯕꯗꯤ ꯀꯩꯅꯣ
ꯎꯝ ꯎꯝ ꯍꯣꯏ ꯍꯣꯏꯅꯦ ꯍꯥꯏꯕꯨꯗꯤ ꯅꯨꯄꯤ ꯈꯣꯏꯗ ꯇꯧꯔꯁꯨ ꯇꯣꯄꯤꯛꯁꯦ ꯑꯗꯨꯝ ꯀꯔꯤ ꯍꯥꯏꯁꯤꯔꯣ ꯃꯣꯏꯗꯤ ꯇꯣꯄꯤ ꯌꯥꯝꯃꯦꯕ ꯑꯩꯈꯣꯏ ꯅꯨꯄꯥ ꯃꯁꯦꯟ ꯁꯥꯟꯅꯕꯗꯒꯤ ꯁꯥꯟꯅꯕ ꯁꯔꯨꯛꯄꯨꯗꯤ ꯃꯣꯏꯗ ꯀꯔꯤ ꯍꯥꯏꯁꯤꯔꯦ ꯑꯄꯣꯖꯤꯠ ꯍꯥꯏꯕꯗꯤ ꯅꯨꯄꯤꯅꯤꯅ ꯋꯥꯔꯤꯁꯨ ꯑꯗꯨꯝ ꯌꯥꯝꯃꯦꯕ ꯋꯥꯔꯤ ꯌꯥꯝꯃꯦꯕ ꯃꯣꯏꯗ
ꯑꯁ ꯋꯥꯔꯤꯗ ꯋꯥꯔꯤ ꯐꯕ ꯐꯕꯁꯨ ꯌꯥꯎꯋꯤꯍꯦ ꯅꯨꯄꯥꯗꯤ ꯁꯥꯊꯤꯕꯁꯨ ꯌꯥꯎꯋ
ꯌꯥꯝ ꯏꯃꯣꯁꯅꯦꯜ ꯑꯣꯏꯕꯁꯨ ꯌꯥꯎꯕꯅꯦ ꯑꯁꯦꯡꯕ ꯃꯣꯏ ꯄꯨꯟꯁꯤꯒꯤ ꯋꯥꯔꯤꯒꯨꯝꯕ ꯂꯤꯕ ꯃꯤꯁꯨ ꯌꯥꯎꯋꯦ ꯑꯗꯨꯒ ꯉꯧꯁꯤꯟꯅꯕ ꯋꯥꯔꯤꯒꯨꯝꯕꯁꯨ ꯌꯥꯎꯋꯦ ꯃꯔꯛꯇ ꯌꯥꯝ ꯅꯣꯛꯅꯤꯡꯕ ꯑꯃꯁꯨ ꯌꯥꯎꯋꯦ ꯑꯩꯅ ꯍꯥꯏꯔꯤꯗꯨꯗꯤ ꯀꯞꯇ ꯁꯤꯗꯒꯤ ꯍꯦꯟꯅ ꯅꯨꯡꯉꯥꯏꯕ ꯂꯩꯇ꯭ꯔꯕꯅꯦꯀꯣ ꯍꯥꯏꯅ
ꯅꯨꯡꯁꯨ ꯅꯨꯡ ꯉꯥꯏꯔꯤꯕ ꯅꯠꯇ꯭ꯔꯥ
ꯑ ꯅꯨꯡꯉꯥꯏꯔꯤ ꯑꯁꯦꯡꯕ
ꯑꯁ ꯑꯩ ꯋꯥꯔꯤꯒ ꯂꯤꯅꯔꯨꯔꯕꯅꯦ ꯍꯦ ꯂꯥꯏ ꯂꯥꯏꯐ ꯏꯁꯇꯣꯔꯤꯒ ꯂꯤꯅꯕ ꯌꯥꯎꯔꯨꯔꯕꯅꯤ ꯀꯩꯅꯣ ꯑꯩꯁꯨ
ꯑ ꯑꯥ
ꯃꯁꯦ ꯑꯩꯉꯣꯟꯗ ꯑꯗꯨꯝ ꯍꯥꯏꯔꯛꯏ ꯋꯥꯔꯤꯁꯦ ꯁꯨꯃꯥꯏꯅ ꯇꯧꯏ ꯈꯣꯠꯂꯤꯅ ꯋꯥꯔꯤ ꯐꯖꯅ ꯑꯩꯉꯣꯟꯗ ꯑꯦꯛꯁꯄ꯭ꯂꯦꯟ ꯇꯧꯔ ꯍꯥꯏꯔꯛꯑꯦ ꯑꯩꯁꯨ ꯇꯥꯔꯨꯕ ꯀꯧꯕꯅꯤꯅ ꯑꯩꯁꯦ ꯆꯧꯛ ꯑꯩ ꯑꯃꯨꯛ ꯂꯤꯁꯤꯟꯕꯤꯔꯦ ꯏꯕꯥꯅꯤ ꯑꯗꯨꯝ ꯋꯥꯔꯤ ꯆꯠꯊꯔꯦ
ꯑ ꯎꯝ ꯌꯥꯝ ꯅꯨꯡꯉꯥꯏꯖꯩ
ꯌꯥꯝ ꯅꯨꯡꯉꯥꯏ ꯌꯥꯝ ꯅꯨꯡꯉꯥꯏ ꯑꯩꯈꯣꯏꯕꯨ
ꯍꯥꯏ ꯅꯪꯅ ꯍꯥꯏꯕꯒꯨꯝ ꯉꯁꯥꯏ ꯍꯥꯏꯕꯒꯨꯝꯅ ꯄꯨꯟꯁꯤ ꯆꯥꯡꯅ ꯆꯠꯍꯟꯅꯤꯡꯉꯤ ꯁꯤꯒꯨꯝꯕꯗꯤ ꯄꯨꯟꯁꯤ ꯁꯥꯡꯅ ꯑ ꯂꯣꯡ ꯂꯤꯞ ꯀꯩꯅꯣꯝꯃ ꯐ꯭ꯂꯦꯛ ꯑꯃ ꯇꯧꯔꯒ ꯂꯥꯎꯕꯁꯨ ꯌꯥꯏꯅꯦ ꯁꯤ ꯒ꯭ꯔꯨꯄ ꯁꯦ
ꯌꯥꯗꯤ ꯌꯥꯕ ꯖꯥꯠꯅꯤ ꯑꯩꯈꯣꯏ ꯒ꯭ꯔꯨꯞꯇꯒ ꯁꯦꯝꯃꯒ ꯊꯥꯒꯠꯄ ꯑꯗꯨꯝ ꯌꯥꯕ ꯖꯥꯠꯅꯤ
ꯑꯥ ꯍꯧꯖꯤꯛ ꯍꯧꯖꯤꯛꯀꯥꯟꯒꯤ ꯋꯥꯔꯜ ꯀꯞꯇ ꯔꯣꯅꯥꯜꯗꯣ ꯐꯦꯟ ꯃꯦꯁꯤ ꯐꯦꯟ ꯍꯥꯏꯅ ꯔꯂꯤꯒꯨꯝꯕ ꯔꯥꯏꯠ ꯀꯨꯝꯕ ꯆꯠꯄꯗꯣ ꯑꯗꯨꯒꯨꯝꯅ ꯐ꯭ꯂꯦꯛ ꯃꯆꯥ ꯑꯃ ꯁꯦꯝꯃꯒ ꯇꯧꯕ ꯌꯥꯕꯅꯤꯅꯦ
ꯌꯥꯕ ꯁꯥꯠꯅꯤ ꯃꯇꯨꯡ ꯀꯨꯏ ꯀꯨꯏꯁꯜꯂꯛꯑꯒꯗꯤ ꯕ꯭ꯔꯣ ꯇꯧꯁꯨ ꯇꯧꯅꯔꯛꯀꯅꯤ ꯇꯧꯕ ꯇꯧꯕꯐꯝ ꯑꯃꯁꯨ ꯊꯣꯛꯑꯦ ꯑꯩꯈꯣꯏ ꯃꯌꯥꯝꯕꯨ ꯀꯩꯅꯣ ꯇꯧꯕꯤꯔꯤꯕ ꯃꯍꯥꯛꯀꯤꯁꯨ ꯀꯣ ꯁꯝꯊꯤꯡ ꯑꯩꯈꯣꯏꯅꯁꯨ ꯃꯥꯕꯨ ꯒ꯭ꯔꯦꯇꯤꯇ꯭ꯌꯨꯠ ꯃꯁ ꯆꯥꯕꯨꯄ ꯎꯠꯄꯗꯗꯤ ꯐꯩꯌꯦꯅ ꯈꯜꯂꯤ ꯍꯧꯖꯤꯛꯐ ꯐꯥꯎꯒꯤꯗꯤ ꯍꯣꯏ ꯒꯤ ꯏꯁꯇꯦꯕꯜ ꯑꯣꯏꯗ꯭ꯔꯤꯕꯒꯤ ꯀꯩꯅꯣ ꯇꯧꯖꯔꯒꯁꯨ ꯀꯣ ꯑꯩꯈꯣꯏꯅ ꯄꯥꯔꯁꯅꯦꯜꯗꯅ ꯀꯩꯅꯣ ꯅꯣꯡꯃ ꯁꯦꯝꯕꯤꯕ ꯑꯃꯗꯤ ꯐꯩ
ꯎꯝ ꯎꯝ ꯎꯝ ꯑꯗꯨꯅꯦ ꯒ꯭ꯔꯨꯞꯇꯁꯨ ꯀꯅꯥ ꯀꯅꯥꯅꯣ ꯎꯝ ꯑꯗꯨꯝ ꯑꯗꯨꯒꯤ ꯋꯥꯔꯤꯗꯣ ꯈꯔ ꯈꯔ ꯁꯥꯕ ꯎꯑꯦ ꯀꯅꯥ ꯀꯅꯥ ꯅꯍꯥꯟ ꯎꯝ
ꯑꯗꯨꯒꯤ ꯒ꯭ꯔꯨꯞꯇꯨꯗꯗꯤ ꯑꯗꯨꯃꯥꯏꯅ ꯍꯥꯏꯕꯤꯔꯛꯀꯅꯣ ꯍꯥꯏꯅ ꯃꯁꯥꯟꯅꯕꯨꯗꯤ ꯍꯥꯏꯗꯅꯀꯣ ꯑꯗꯨꯅ ꯑꯗꯨ ꯅꯠꯇꯕ ꯒ꯭ꯔꯨꯞ ꯍꯥꯏꯗ ꯍꯥꯏꯒꯗ꯭ꯔꯥ
ꯑꯥ ꯍꯥ
ꯑꯩꯈꯣꯏ ꯇꯣꯉꯥꯟꯕ ꯀꯩꯅꯣꯁꯤꯡ ꯇꯥꯛꯁ ꯌꯥꯎꯕ ꯀꯥꯡꯕꯨꯁꯤꯡꯒꯤ
ꯑꯥ
ꯈꯟꯕꯤꯔꯒꯗꯤ ꯑꯗꯨꯃꯥꯏꯅ ꯑꯃꯇꯥ ꯇꯧꯁꯦ ꯇꯧꯕ ꯍꯥ ꯍꯥ ꯑꯩꯈꯣꯏꯕꯨ ꯃꯥꯕꯨ ꯑꯣꯗꯔ ꯇꯧꯕ ꯍꯥꯏꯗꯅ
ꯎꯝ ꯑꯗꯨꯅꯦ ꯑꯁꯦꯡꯕ ꯑꯩ ꯄꯨꯟꯁꯤꯗ ꯏꯃꯥ ꯄꯣꯛꯂꯛꯄꯗꯒꯤ ꯑꯗꯨꯒꯨꯝꯕ ꯉꯁꯤꯅ ꯑꯍꯥꯟꯕꯅꯤꯗ
ꯃꯅꯤ ꯃꯥ ꯃꯌꯥꯝ ꯄꯨꯟꯅ ꯂꯛꯀꯤ ꯑꯣꯏꯕꯤ ꯇꯔꯦ ꯀꯣ
ꯑꯁꯤꯒꯨꯝꯕ ꯋꯥꯔꯤ ꯐꯖ ꯐꯖꯕ ꯁꯥꯔꯒ
ꯑ
ꯁꯨꯃꯥꯏꯅ
ꯌꯥ ꯁꯥꯗꯕ꯭ꯔꯣ ꯌꯥꯝ ꯅꯨꯡꯉꯥꯏꯗꯕ ꯍꯤꯡꯉꯗꯤ ꯑꯗꯨꯝ ꯂꯩꯣꯏꯗꯒꯥꯏ ꯌꯥꯝ ꯁꯥꯗꯦ ꯀꯥꯏ ꯁꯤꯁꯦ
ꯎꯝ
ꯕ꯭ꯔꯣꯖꯟꯖꯤꯀꯥꯟ ꯋꯥꯔꯜ ꯀꯞꯀꯗꯤ ꯌꯦꯡꯉꯤꯕꯣ ꯀꯃꯥꯏꯅ ꯇꯧꯔꯤꯒꯦ
ꯍꯣꯏ ꯀꯞꯁꯦ ꯍꯣꯏ ꯃꯔꯛ ꯃꯔꯛꯇ ꯑꯗꯨꯝ ꯌꯦꯡꯉꯦ ꯑꯗꯨꯕꯨ ꯌꯥꯝ ꯊꯦꯡꯃꯜꯂꯗꯤ ꯋꯥꯏꯗꯅ
ꯃꯥꯔ
ꯄꯨꯡ ꯑꯃ ꯑꯅꯤꯒꯤꯗꯨꯗꯤ ꯑꯩꯗꯤ ꯌꯦꯡꯕ ꯉꯝꯗ꯭ꯔꯦ
ꯑꯥ
ꯄꯨꯡ ꯇꯔꯥ ꯃꯈꯥꯏ ꯑꯗꯨꯒ ꯑꯌꯨꯛꯇ ꯊ꯭ꯔꯤ ꯊꯥꯔꯇꯤꯒꯨꯝꯕ ꯐꯣꯔꯒꯨꯝꯕ ꯐꯥꯏꯚꯒꯨꯝꯕ ꯑꯗꯨꯒꯨꯝꯕꯗꯤ ꯑꯃꯨꯛ ꯌꯦꯡꯉꯦ
ꯑꯥ
ꯑꯗꯨ ꯑꯃ ꯑꯅꯤꯗꯨ ꯄꯨꯡ ꯑꯃ ꯑꯅꯤꯗꯨꯗꯤ ꯐꯔꯛ ꯌꯥꯝ ꯇꯥꯔꯦꯕ ꯇꯨꯝꯂꯔꯣꯏꯕ ꯑꯗꯨꯗ ꯌꯦꯡꯔꯗꯤ
ꯆꯨꯝꯃꯦ ꯆꯨꯝꯃꯦ ꯍꯥꯏꯗꯤ ꯅꯨꯡꯊꯤꯟꯗꯒ ꯑꯃꯨꯛ ꯁꯥꯗꯕ ꯁꯝꯃꯔꯒ ꯑꯣꯏꯗꯕ ꯑꯣꯏꯗꯤ ꯑꯃꯨꯛꯁꯨ ꯐꯕ ꯑꯣꯏꯕꯅꯤꯅ ꯑꯗꯨ ꯇꯨꯝꯕ ꯈꯣꯠꯄꯗꯁꯨ ꯌꯥꯝꯅ ꯀꯥꯏꯕ ꯄꯣꯠꯅꯤꯠꯇꯕ꯭ꯔꯣ ꯄ꯭ꯂꯦꯌꯔꯁꯤꯡꯒꯤꯗꯕꯨꯗꯤ ꯅꯨꯡꯉꯥꯏꯖꯕ ꯑꯣꯏꯇꯥꯔꯒꯁꯨ ꯑꯩꯈꯣꯏꯒꯤ ꯐꯦꯟꯁꯤꯡꯗꯗꯤ ꯑꯋꯥꯕ ꯑꯃꯅꯦꯕ
ꯎꯝ ꯍꯨ ꯍꯧꯖꯤꯛ ꯐꯥꯎꯅꯗꯤ ꯑꯩꯒꯤ ꯇꯤꯝ ꯇꯤꯝ ꯑꯗꯨꯝ ꯑꯩꯈꯣꯏꯅ ꯄꯥꯝꯕ ꯇꯤꯝ ꯁꯥꯅꯔꯗꯤ ꯑꯗꯨꯝ ꯌꯦꯡꯕꯁꯨ ꯌꯥꯕ ꯑꯗꯨꯕꯨ
ꯍꯦꯛ ꯑꯩꯈꯣꯏꯅ ꯍꯦꯛ ꯄꯥꯝꯕ ꯇꯤꯝꯁꯨ ꯅꯠ ꯑꯩꯅ ꯄꯥꯝꯕ ꯇꯤꯝꯗꯤ ꯑꯗꯨꯝ ꯃꯣꯔꯅꯤꯡꯗ ꯑꯗꯨꯝ ꯁꯥꯟꯅꯒꯜꯂꯦꯕ
ꯑꯗꯨꯒꯤ ꯃꯅꯤꯡꯗ ꯑꯗꯨꯝ ꯌꯦꯡꯉꯦ
ꯑ ꯕ꯭ꯔꯣꯒꯤꯁꯦ ꯀꯩꯅꯣ ꯑꯣꯏꯗꯥꯏꯅꯦꯖꯤꯠ ꯇꯔꯒꯩꯅꯣ ꯑꯣꯏꯗꯥꯏꯅꯦ
ꯍꯣꯏꯅꯦ ꯃꯣꯔꯅꯤꯡꯗ ꯑꯗꯨꯝ ꯁꯅꯏ ꯅ ꯃꯣꯏꯗꯤ
ꯃꯥꯅꯦ ꯃꯣꯔꯅꯤꯡꯒ ꯅꯥꯏꯠ ꯅꯥꯏꯟꯒ
ꯑꯥ ꯑꯗꯨꯝ ꯁꯥꯟꯅꯕ ꯑꯗꯒꯤ ꯑꯁ ꯅꯥ ꯍꯣꯏ ꯍꯣꯏ ꯅꯪꯁꯨ ꯑꯗꯨꯝ ꯑꯥꯔꯖꯦꯟꯇꯤꯅꯥꯅꯤꯀꯣ
ꯑꯩꯁꯨ ꯖꯤꯗꯤꯅꯥ ꯑꯗꯨꯝ ꯁ꯭ꯄꯣꯔꯠ ꯇꯧꯖꯩ ꯍꯦ ꯍꯦ ꯍꯦ
ꯑꯁ ꯗ꯭ꯔꯥꯏꯠꯒꯤ ꯀꯦꯞ ꯕꯔꯗꯦꯒ ꯁꯥꯅꯕ ꯃꯇꯝꯗꯗꯤ ꯂꯣꯏꯔꯦꯍꯦ ꯀꯩꯅꯣ ꯑꯨꯝ ꯀꯤꯕꯗꯣ ꯍꯥꯏꯕꯗꯤ ꯂꯥꯁ ꯑꯋꯥꯔꯗ ꯑꯃꯅꯁꯨ ꯑꯃꯨꯛ ꯆꯟꯅꯤ ꯑꯃ ꯑꯃꯅꯁꯨ ꯑꯃꯨꯛ ꯆꯟꯕ ꯂꯣꯏꯔꯝꯅꯤ ꯃꯤꯍꯨꯟꯒ ꯆꯣꯡꯕꯗ ꯑꯩꯁ
ꯑꯗꯨ ꯈꯛꯇꯪꯗꯤ ꯉꯥꯏꯕꯅꯦꯍꯦ ꯕ꯭ꯔꯣ ꯃꯣꯏꯁꯨ ꯐꯖꯅꯗꯤ ꯁꯥꯟꯅꯩꯍꯦ ꯀꯦꯞ ꯕꯥꯔꯗꯤꯁꯨꯀꯣ ꯌꯥꯝ ꯀ꯭ꯂꯣꯖ ꯑꯣꯏꯕ ꯕꯦꯞꯇꯤꯕ
ꯎꯝ ꯊꯥꯖꯗꯕꯤꯗ ꯐꯖꯅ ꯁꯥꯟꯅꯕꯩ ꯋꯥꯅꯤꯗ
ꯑꯁ ꯕ꯭ꯔꯣ ꯌꯥꯝ ꯊꯤꯅ ꯐ ꯐꯖꯩ ꯃꯣꯏꯒꯤ ꯄ꯭ꯂꯤ ꯄꯥꯔꯐꯣꯔꯃꯦꯟꯁꯇꯗꯤ ꯃꯣꯏꯗꯕꯨ ꯏꯐ ꯐꯖꯩ ꯍꯥꯏꯕ ꯌꯥꯏꯀꯣ ꯑꯗꯨꯒ
ꯎꯝ ꯃꯣꯏꯅ ꯉꯝꯕ ꯃꯈꯩ ꯑꯗꯨꯝ ꯁꯥꯟꯅꯩ ꯑꯦꯕ ꯃꯣꯏꯁꯨ ꯃꯣꯏꯅ ꯉꯝꯕꯩꯗꯣ ꯄꯨꯊꯣꯛꯑꯒ ꯑꯗꯨꯝ ꯐꯖꯩꯕ ꯑꯗꯨꯝ ꯑꯣꯗꯤꯌꯦꯟꯁꯁꯤꯡꯗ ꯎꯠꯄꯗꯀꯣ
ꯑꯗꯨꯝ ꯐꯖꯩ
ꯈꯠꯇꯪ ꯉꯥꯏꯕꯅꯤ ꯑꯔꯖꯦꯟꯇꯤꯅꯥꯖꯨ ꯂꯩꯍꯧꯒꯗꯕ
ꯑꯁ ꯌꯦꯡꯕ ꯌꯥꯗ꯭ꯔꯦꯍꯦ ꯑꯗꯨ ꯅꯨꯃꯤꯠꯇꯨꯗꯤ ꯁꯤꯔꯗꯤ ꯀꯤꯕꯗꯤ ꯍꯥꯏꯔꯨꯅꯨꯀꯣ ꯌꯥꯝ ꯋꯥꯅ ꯌꯦꯡꯈꯤ ꯑꯗꯨꯗꯣ
ꯑꯗꯨꯕꯨ ꯃꯣꯏ ꯂꯥꯁꯇꯀꯤ ꯍꯦꯟꯗꯜꯗꯨꯗ ꯆꯜꯂꯝꯗ꯭ꯔꯒꯗꯤ ꯄꯦꯅꯥꯜꯇꯤ ꯀꯥꯎꯗꯅꯔꯗꯤ ꯋꯥꯗꯤ ꯋꯥꯅꯤ ꯑꯗꯣ ꯀꯥꯅꯤꯗ ꯑꯔꯖꯦꯟꯇꯤꯅꯥꯗꯨꯝ ꯀꯥꯅꯤ ꯄꯦꯅꯥꯜꯇꯤꯗ ꯑꯣꯏꯇꯥꯔꯗꯤ ꯍꯥꯏꯗꯤ ꯑꯔꯖꯦꯟꯇꯤꯅꯥꯏ ꯀꯤꯄꯔꯗꯨꯖꯨ
ꯎꯝ ꯍꯣꯏ ꯍꯣꯏ ꯊꯥꯖꯕꯁꯖꯨ ꯊꯥꯖꯕꯗꯤ ꯂꯩꯌꯦ ꯑꯗꯨꯕꯨ ꯀꯦꯞ ꯕꯥꯔꯗꯦꯒꯤ ꯒꯤꯐ ꯀꯤꯞꯔꯗꯦꯁꯨ ꯐꯥꯒꯤ ꯅꯠꯇꯦ ꯍꯥꯏꯕꯨ ꯍꯥꯏꯔꯒ ꯑꯥꯔꯖꯦꯟꯇꯤꯅꯥ ꯀꯤꯞꯄꯔꯁꯨ ꯑꯗꯨꯝ ꯌꯥꯏ ꯑꯗꯨꯕꯨ ꯀꯦꯞ ꯕꯥꯔꯗꯦꯒꯤ ꯀꯤꯞꯄꯔꯗꯨꯁꯨ ꯌꯥꯝ ꯑꯗꯨꯁꯨ ꯌꯥꯕꯅꯤꯅꯦ ꯑꯃ ꯀꯟꯐꯤꯗꯦꯟꯇꯗꯣ
ꯑꯗꯨꯗ ꯑꯩꯅ ꯑꯩꯈꯣꯏꯅ ꯁꯨꯝ ꯃꯤꯅ ꯍꯥꯏꯅꯕ ꯀꯥꯟꯗ ꯀꯦꯕꯔꯅꯤꯒꯤ ꯍꯥꯏꯔꯒꯁꯨ ꯑꯃꯗꯨꯁꯨ ꯄꯦꯅꯥꯜꯇꯤꯗꯗꯤ ꯀꯩꯅꯣ ꯌꯥꯝ ꯇꯧꯋꯤꯗꯅꯀꯣ ꯑ ꯀꯩ ꯍꯥꯏꯅꯤ ꯏꯃꯣꯁꯅꯦꯜ ꯕ꯭ꯂꯦꯛꯃꯦꯜ